ꯇꯥꯔꯕꯣ ꯇꯥꯔꯕꯨ ꯇꯥꯔꯕꯨ ꯇꯔꯕꯣ ꯇꯥꯗꯕ꯭ꯔꯣ
ꯇꯥꯏ ꯌꯦ ꯍꯧꯖꯤꯛꯇ ꯇꯥꯔꯤꯌꯦ ꯉꯁꯥꯏꯗꯒꯤ ꯑꯗꯨꯝ ꯌꯥꯗꯕ ꯑꯗꯨꯒꯤꯅꯦ
ꯑꯣ ꯑꯗꯨꯅꯦ ꯉꯁꯥꯏꯗꯩꯕꯨꯗꯤ ꯇꯥꯔꯝꯗꯦ ꯑꯗꯨ ꯅꯪ ꯑꯗꯨꯝ ꯍꯥꯏꯗꯤ ꯄꯥꯏꯔꯛꯑꯦ ꯍꯥꯏꯕꯒꯤ ꯑꯃ ꯇꯥꯕ ꯍꯧꯔꯛꯄꯗꯣ ꯑꯗꯨꯗꯤ ꯍꯧꯔꯛꯑꯝꯃꯦꯕ ꯑꯗꯨꯒꯤꯅꯦ ꯑꯩꯅ ꯇꯥꯔꯕ ꯇꯥꯔꯕ ꯂꯥꯎꯔꯝꯃꯤꯗꯣ ꯀꯔꯤ ꯇꯧꯔꯤꯅꯣ ꯍꯧꯖꯤꯛꯁꯤꯕꯣ
ꯑꯣ ꯑꯩꯗꯣ ꯋꯥꯛꯀꯤꯡ ꯆꯠꯂꯨꯕ ꯆꯤꯡ ꯀꯥꯔꯨꯕ ꯂꯩꯍꯥꯎꯗꯣ ꯉꯁꯤ ꯂꯩꯍꯥꯎ ꯀꯣꯠꯄ ꯇꯥꯏꯌꯦꯅ ꯂꯩꯍꯥꯎ ꯍꯦꯛꯎꯕꯅꯦ ꯍꯜꯂꯛꯑꯒ ꯅꯣꯡꯁꯨ ꯈꯔ ꯆꯣꯠꯈ꯭ꯔꯦꯕꯀꯣ ꯑꯗꯨꯗꯨꯒꯤ ꯏꯁꯥꯁꯤ ꯏꯪꯒꯨꯝ ꯂꯥꯛꯀꯨꯝ ꯇꯧꯕ ꯑꯗꯩ ꯏꯔꯨꯊꯣꯛꯁꯤꯔꯥꯖꯨ ꯉꯟꯃꯟꯒꯨꯝ ꯇꯧꯕ ꯍꯧꯔꯦꯟ ꯆꯥꯛ ꯇꯣꯛ ꯑꯣꯏ ꯂꯨꯖꯔꯒꯦ ꯐꯤꯔꯣꯟ ꯍꯣꯡ ꯗꯣꯑꯝꯕꯅꯤ ꯑꯗꯨꯒ ꯎꯇꯤ ꯊꯣꯡꯒꯦꯅ ꯎꯇꯤ ꯃꯄꯣꯠꯇꯨ ꯑꯃꯨꯛ ꯊꯤꯔꯨꯕ ꯑꯗꯨ ꯇꯧꯔꯝꯃꯦ ꯅꯪꯗꯤ ꯀꯩꯀꯩ ꯆꯥꯔꯒꯦ ꯍꯜꯂꯛꯄꯒꯤ
ꯑꯣ ꯑꯗꯨ ꯅꯣꯡ ꯆꯣꯠꯍꯟꯕꯗꯣ ꯑꯗꯨꯅꯤꯅꯦ ꯍꯥꯏꯕꯗꯤ ꯑꯥ ꯀꯩꯅꯣ ꯇꯧꯋꯤꯗꯅ ꯅꯣꯡꯗꯣ ꯅꯍꯥꯟꯗꯩ ꯇꯥꯔꯒꯁꯨ ꯐꯖꯅ ꯇꯥꯗꯝꯅꯤꯅ ꯉꯁꯤꯕꯨꯗꯤ ꯈꯤꯇꯪ ꯌꯥꯝ ꯇꯥ ꯇꯥꯒꯤꯕ ꯃꯥꯜꯂꯦ ꯈꯣꯏ ꯁ꯭ꯋꯥꯏꯗꯁꯨ ꯅꯣꯡꯗꯣ ꯆꯣꯠꯍꯜꯂꯒꯅꯨ ꯍꯥꯏꯁꯦ ꯑꯗꯨꯒꯤꯅꯤ ꯍꯥꯢꯕꯗꯤ ꯇꯝꯕ ꯗꯦꯗꯅꯀꯣꯁꯨꯝ ꯎꯝ ꯏꯁꯥꯗꯣ ꯑꯃꯨꯛ ꯀꯩꯅꯣ ꯇꯧꯔꯗꯤ ꯑꯥꯇꯂꯛꯁꯤꯗꯅ ꯎꯇꯤꯒꯤ ꯃꯄꯣꯠ ꯑꯃꯨꯛ ꯊꯤꯔꯨꯔꯤꯅꯦꯕ ꯅꯪꯅ ꯇꯧꯔꯤꯁꯦ ꯑꯗꯨꯗꯤ ꯎꯇꯤ ꯎꯇꯤ ꯊꯤꯕ ꯀꯥꯟꯗꯗꯤ ꯅꯣꯡ ꯆꯣꯠꯈꯤꯗ꯭ꯔꯕꯣ ꯀꯃꯥꯏꯅ ꯇꯧꯒꯦ
ꯅꯣꯡꯁꯦ ꯑꯗꯨꯝ ꯈꯔ ꯈꯔ ꯄꯠꯂꯤ ꯄꯠꯂꯤ ꯇꯥꯕꯀꯣ ꯌꯥꯝ ꯀꯟꯅꯗꯤ ꯇꯥꯗꯦ ꯇꯥꯔꯁꯨ ꯑꯗꯨꯝ ꯈꯤꯇꯪ ꯍꯥꯟꯅ ꯆꯣꯠꯈꯤꯕꯗꯣ ꯑꯗꯨꯗꯗꯤ ꯍꯦꯟꯖꯤꯟꯗꯦꯕꯀꯣ ꯀꯣꯛꯇꯣ ꯉꯁꯥꯏ ꯆꯣꯠꯈꯤꯕ ꯑꯗꯩ ꯏꯁꯥꯗꯣ ꯏꯁꯥ ꯈꯛꯇꯪ ꯆꯣꯠ ꯑꯗꯨꯒ ꯀꯣꯛꯆꯨ ꯑꯗꯨꯗꯀꯣ ꯈꯤꯇꯪ ꯅꯥꯒꯗ꯭ꯔ ꯄꯥꯈꯠꯄꯒꯤ ꯏꯪꯉꯛꯀꯨꯝ ꯇꯧꯕ ꯑꯅꯤ ꯐꯨꯔꯤꯠ ꯊꯥꯕ ꯂꯤꯠꯁꯤꯟꯒꯦꯅ
ꯍꯣ ꯑꯗꯨꯅꯦ ꯍꯥꯏꯗꯤ ꯏꯁꯥ ꯑꯇꯣꯞꯄ ꯆꯣꯠꯈꯤꯕꯗꯤ ꯊꯣꯏꯅ ꯑꯗꯨꯝ ꯀꯩꯁꯨ ꯌꯥꯝ ꯀꯟꯅ ꯇꯧ ꯑꯗꯨꯒ ꯀꯣꯛꯀꯨꯝꯕ ꯆꯣꯠꯍꯟꯕꯗꯣ ꯑꯗꯨꯗꯨꯅꯦꯕ ꯁꯨꯝ ꯈꯤꯇꯪ ꯅꯥꯒꯦ ꯇꯧꯔꯝꯃꯒꯗꯤ ꯍꯦꯛꯇ ꯐꯨꯗꯣꯛꯂꯛꯄꯗꯣ ꯑꯗꯨꯅ ꯀꯪꯅ ꯇꯩꯊꯣꯛꯑꯣ ꯑꯗꯨꯒ ꯅꯈꯣꯡ ꯅꯈꯨꯠꯇꯣ ꯍꯥꯝꯗꯣꯛꯑꯒ ꯈꯤꯇꯪ ꯂꯨꯝꯅ ꯍꯦꯛ ꯂꯩꯔꯣ ꯎꯇꯤꯗꯣ ꯊꯣꯡꯒꯦ ꯍꯥꯏꯔꯁꯨꯀꯣ ꯑꯗꯨꯃꯥꯏꯅ ꯇꯧ ꯑꯗꯨ ꯎꯇꯤ ꯊꯣꯡꯗꯣꯏꯁꯤꯕꯨ ꯀꯔꯤ ꯀꯔꯤ ꯃꯆꯜ ꯍꯦꯛꯎꯔꯒꯦ ꯀꯔꯤ ꯀꯔꯤ ꯍꯥꯞꯇꯣꯏꯅꯣ ꯁꯪ ꯕ ꯔꯣꯝꯗ ꯆꯠꯇꯣꯔꯤꯕ꯭ꯔ ꯅꯠꯇ꯭ꯔꯒ ꯉꯧꯔꯞ ꯇꯧꯕꯤ ꯍꯋꯥꯏꯅ ꯇꯧꯕꯤꯗꯣ ꯑꯗꯨꯃꯥꯏꯅ ꯁꯤꯟꯗꯣꯔꯤꯕ꯭ꯔꯥ ꯀꯃꯥꯏꯅ ꯇꯧꯗꯣꯏꯅꯣ ꯀꯩ ꯀꯩ ꯃꯆꯜ ꯍꯥꯞꯇꯣꯏꯅꯣ ꯉꯁꯤ ꯎꯇꯤ ꯊꯣꯡꯕꯁꯤꯕꯣ
ꯑꯩꯗꯤꯀꯣ ꯎꯇꯤꯁꯦ ꯑꯉꯧꯕꯗꯤ ꯀꯥ ꯍꯦꯟꯅ ꯄꯥꯝꯗꯦꯕ ꯑꯗꯒꯤ ꯁꯪ ꯁꯪꯕ ꯊꯣꯡꯉꯤꯕꯅꯤ ꯍꯥꯏ ꯍꯥꯏꯔꯒ ꯁꯪꯗ꯭ꯔꯒꯗꯤ ꯑꯃꯨꯛ ꯆꯥꯅꯤꯡꯗꯕꯗꯣ ꯑꯗꯨꯃꯥꯏꯅ ꯇꯧꯋꯦꯕꯀꯣ ꯍꯣꯏ ꯑꯗꯨꯗꯨꯅ ꯉꯔꯥꯡ ꯃꯪꯒꯟ ꯈꯔ ꯇꯤꯡꯉ ꯂꯩꯕ ꯑꯗꯨ ꯉꯔꯥꯡꯁꯨ ꯑꯩꯈꯣꯏ ꯏꯔꯣꯟꯒꯅꯤ ꯇꯧꯔꯒ ꯏꯟꯖꯥꯡꯗꯣ ꯌꯦꯟ ꯀꯩ ꯊꯣꯡꯖꯤꯟꯗꯅ ꯂꯦꯝꯃꯒ ꯂꯩꯍꯧꯔꯕ ꯉꯁꯤꯗꯣ ꯐꯖꯅ ꯃꯆꯨꯝ ꯈꯛꯍꯜꯂ ꯀꯪꯉ ꯊꯝꯕꯀꯣ ꯑꯗꯨꯏꯗꯨꯅꯦ ꯑꯗꯨꯗꯒꯤ ꯆꯦꯡ ꯈꯔ ꯑꯃ ꯍꯥꯞꯆꯤꯜꯂꯅꯤ ꯑꯗꯒꯤ ꯀꯩꯅꯣ ꯇꯧꯗꯣꯏꯕ ꯄꯥꯡꯈꯣꯛꯂꯥ ꯍꯥꯞꯄꯅꯤꯀꯣ ꯃꯔꯨ ꯑꯣꯏꯅ ꯑꯁꯪꯕꯒꯤ ꯍꯥꯏꯇꯥꯔꯒꯗꯤ ꯄꯥꯡꯈꯣꯛꯂꯥ ꯍꯥꯞꯄꯅꯤ ꯑꯗꯒꯤ ꯈꯥꯃꯦꯟ ꯈꯥꯃꯦꯟ ꯁꯤꯟꯕꯤ ꯃꯇꯣꯟꯗꯣ ꯑꯅꯧꯕꯗꯣ ꯑꯗꯨ ꯍꯥꯞꯄꯅꯤ ꯑꯗꯒꯤ ꯃꯃꯤꯡꯗꯨ ꯀꯩꯅꯣ ꯀꯩꯅꯣꯝ ꯍꯥꯏꯕꯅꯤ ꯀꯥꯎꯒꯔꯦꯕꯀꯣ ꯑꯃꯨ ꯑꯃꯨꯕ ꯄꯥꯟꯕ ꯑꯃꯨꯔꯩ ꯍꯥꯏꯕ꯭ꯔꯥ ꯀꯩꯅꯣꯝ ꯍꯥꯏꯕꯅꯦ ꯑꯗꯨꯃ ꯍꯥꯞꯄꯦ ꯑꯗꯩ ꯊꯧꯅꯝ ꯑꯃ ꯍꯥꯞꯄꯦ ꯑꯗꯩ ꯀꯥꯔꯣꯠ ꯃꯅꯥ ꯑꯅꯧꯕ ꯍꯥꯞꯄꯦ ꯁꯦꯕꯣꯠ ꯃꯅꯥ ꯑꯅꯧꯕ ꯍꯥꯞꯄꯦ ꯑꯗꯒꯤ ꯖꯤꯟ ꯁꯦꯡ ꯍꯥꯏꯕ ꯑꯃ ꯂꯩꯕꯗꯣ ꯑꯗꯨꯝꯃ ꯍꯥꯞꯄꯦ ꯑꯗꯨꯝ ꯃꯄꯣꯠꯇꯤ ꯌꯥꯝꯃꯩ ꯍꯥꯎꯋꯦꯕꯀꯣ ꯑꯗꯒꯤ ꯃꯔꯣꯏ ꯅꯥꯀꯨꯞꯄꯤ ꯅꯄꯥꯛꯄꯤ ꯑꯗꯨꯃꯥꯏꯅ ꯍꯥꯞꯀꯅꯤ ꯑꯗꯣ ꯈꯣꯏ ꯏꯃꯥꯗ ꯑꯩꯅ ꯆꯥꯝꯃꯣꯅ ꯊꯅꯝꯕꯅꯦ ꯍꯥꯏꯕꯗꯤ ꯑꯩꯗꯣ
ꯏꯁꯥꯗ ꯏꯪꯉꯛꯀꯨꯝ ꯇꯧꯌꯤ ꯈꯣꯠꯂꯤ ꯑꯗꯒꯤ ꯃꯣꯏꯅꯁꯨ ꯃꯣꯏꯅ ꯆꯥꯝꯖꯔꯗꯤ ꯃꯄꯨꯛꯅꯤꯡ ꯁꯦꯡꯉꯤꯗꯅ ꯑꯩꯈꯣꯏꯅ ꯆꯥꯝꯕꯅꯤꯅ ꯅꯨꯄꯥꯅꯤꯅ ꯇꯧꯕꯗꯨꯗ ꯆꯣꯞ ꯆꯣꯞ ꯇꯧꯁꯤꯟꯕꯗꯨꯗ ꯍꯥꯏꯗꯤ ꯆꯥꯝꯕꯗꯨ ꯁꯦꯡꯉꯝꯃꯣꯏꯗꯕ ꯃꯥꯟꯕ ꯖꯥꯠꯅꯤ ꯗꯅ ꯃꯥ ꯆꯥꯝꯕꯤꯔꯒꯦꯅ ꯍꯥꯏꯕꯒꯤ ꯑꯩꯗꯣ ꯐꯤꯔꯣꯟ ꯍꯣꯡꯕꯒꯤ ꯀꯥꯈꯠꯂꯛ ꯄꯣꯛꯀꯣꯛ ꯃꯊꯛꯇ
ꯑꯣ ꯍꯣꯏ ꯑꯗꯨꯕꯨꯗꯤ ꯌꯥꯏꯗ ꯍꯥꯏꯕꯗꯤ ꯁꯨꯝ ꯃꯣꯏꯅ ꯍꯥ ꯇꯣꯏꯅ ꯇꯧꯕ ꯊꯕꯛꯅꯤꯅ ꯑꯗꯨꯝ ꯃꯕꯨꯛꯅꯤꯡꯗꯣ ꯍꯦꯛ ꯄꯦꯟꯖꯕꯗꯣ ꯍꯥꯏꯗꯤ ꯎꯇꯤꯒꯨꯝꯕ ꯍꯥꯏꯕꯁꯤꯃꯛꯇꯕꯨ ꯑ ꯀꯩ ꯍꯥꯏꯅꯤ ꯎ ꯄꯨꯝꯅ ꯆꯠꯄ ꯌꯦꯟꯖꯥꯡ ꯑꯣꯏꯕꯅꯤꯅ ꯉꯁꯥꯏꯒꯤ ꯃꯔꯛ ꯃꯍꯥꯗ ꯀꯩꯅꯣꯝꯃ ꯌꯥꯍꯥꯎ ꯌꯥꯎꯒ꯭ꯔꯒꯗꯤ ꯄꯨꯜꯂꯞ ꯏꯁꯝꯗ ꯁꯝꯅꯕꯗꯣ ꯅꯨꯡꯉꯥꯏꯇꯦꯗꯅꯀꯣ ꯑꯗꯨꯅꯁꯨ ꯁꯨꯝ ꯃꯣꯏꯅ ꯑꯗꯨꯃꯥꯏꯅ ꯑꯗꯒꯤ ꯍꯥꯏꯕꯗꯤ ꯃꯄꯣꯠ ꯃꯆꯩ ꯌꯥꯝ ꯆꯪꯅ ꯈꯨꯠ ꯆꯪꯅ ꯑꯗꯨꯝ ꯑꯩꯈꯣꯏꯒꯤ ꯑꯣꯏꯅꯗꯤ ꯎꯇꯤꯁꯦ ꯑꯗꯨꯝ ꯃꯃꯤꯡ ꯂꯩꯕ ꯌꯦꯟꯖꯥꯡ ꯑꯃꯅꯤ ꯍꯥꯏꯇꯥꯔꯦ ꯑꯗꯨꯅ ꯁꯨꯝ ꯍꯦꯛ ꯎꯝ ꯃ ꯃ ꯌꯥꯝ ꯃꯆꯨ ꯇꯥꯅ ꯁꯨꯝ ꯇꯧꯅꯤꯡꯕꯒꯤꯀꯣ ꯍꯥꯏꯗꯤ ꯆꯥꯝꯕꯗꯨꯗꯒꯤ ꯃꯆꯨ ꯇꯥꯕ ꯍꯧꯔꯒꯗꯤ ꯑꯗꯨꯝ ꯃꯕꯨꯛꯆꯦ ꯄꯨꯛꯅꯤꯡꯗꯣ ꯁꯦꯡꯉꯒ ꯍꯥꯎꯕꯣꯏ ꯑꯗꯨꯝ ꯈꯟꯗꯣꯏꯅꯤꯗꯅꯀꯣ ꯑꯗꯨꯒꯤꯁꯨ ꯑꯣꯏꯔꯝꯕ ꯌꯥꯏꯌꯦ ꯑꯗꯨꯕꯨꯗꯤ ꯑꯗꯣ ꯑꯩꯁꯦ ꯑꯩ ꯑꯩꯅ ꯇꯥꯍꯧꯗꯕꯩꯔ ꯀꯩꯅꯣꯅꯤ ꯈꯪꯗꯦ ꯄꯥꯡꯈꯣꯛꯂꯥ ꯍꯥꯏꯗꯅ ꯑꯃ ꯎꯝ ꯍꯥꯞꯄ꯭ꯔꯥ ꯍꯥꯞꯈꯤꯕ꯭ꯔꯥ ꯍꯥꯞꯈꯤꯗꯕ꯭ꯔꯥ ꯈꯪꯗ꯭ꯔꯦ ꯑꯗꯨꯒꯤꯗꯣ ꯍꯥꯏꯕꯗꯤ ꯁꯪꯍꯟꯕꯗ ꯍꯦꯟꯅ ꯃꯇꯦꯡ ꯑꯣꯏꯕꯗꯣ ꯑꯣꯏꯁꯨ ꯍꯥꯔꯞꯇꯤ ꯍꯥꯏꯅꯕꯅꯦ ꯑꯩꯕꯨꯗꯤ ꯁꯨꯝ ꯊꯣꯡꯕ ꯊꯥꯛꯄ ꯇꯧꯗꯅꯤꯅ ꯑꯗꯨꯗꯤ ꯈꯪꯗꯤ ꯈꯪꯗꯦꯀꯣ ꯑꯗꯨꯏꯒꯁꯨ ꯁꯨꯝ ꯃꯤꯅ ꯍꯥꯏꯅꯕꯗ ꯑꯗꯨꯝ ꯑꯨꯇꯤ ꯌꯥꯝ ꯁꯪꯍꯟꯒꯦ ꯍꯥꯏꯔꯒꯗꯤ ꯄꯥꯡꯈꯣꯛꯂꯥꯗꯣ ꯍꯥꯞꯄꯨ ꯈꯣꯠꯂꯨꯅ ꯑꯗꯨꯃꯥꯏꯅꯗꯤ ꯍꯥꯏꯔꯞ ꯍꯥꯏꯕꯅꯦ ꯑꯗꯨ ꯅꯪꯅ ꯊꯧꯅꯝ ꯍꯥꯏꯕ ꯑꯃ ꯇꯥ ꯗꯣ ꯑꯩ ꯍꯥꯟꯅꯗꯤ ꯈꯪꯉꯝꯗꯕꯅꯦꯕꯀꯣ ꯑꯗꯣ ꯏꯃꯥꯟꯅꯕ ꯑꯃꯅ ꯇꯥꯛꯄꯤꯕꯗꯒꯤ ꯊꯥꯎꯅꯝꯁꯦ ꯁꯨꯃꯥꯏꯅ ꯇꯧꯕꯁꯦ ꯍꯧꯖꯤꯛ ꯈꯪꯉꯦ ꯑꯗꯨꯗ ꯑꯩꯅ ꯍꯪꯅꯤꯡꯉꯤꯁꯤꯅ ꯊꯧꯎꯅꯝꯒꯤ ꯃꯅꯥ ꯑꯗꯨ ꯑꯣꯏꯗꯣꯔꯤꯕ꯭ꯔꯥ ꯅꯠꯇ꯭ꯔꯒ ꯅꯠꯇ꯭ꯔꯒ ꯃꯥꯒꯤ ꯃꯄꯥꯟꯒꯨꯝꯕ ꯑꯣꯏꯕꯗꯣ ꯑꯗꯨꯒꯨꯝꯕꯗꯨ ꯑꯣꯏꯗꯣꯔꯤꯕ꯭ꯔꯥ ꯃꯅꯥꯗꯨꯗꯤ ꯑꯣꯏꯔꯝꯗꯧꯗꯤ ꯃꯥꯜꯂꯦ ꯍꯥꯏꯕꯗꯤ ꯑ ꯁꯪꯍꯟꯅꯕ ꯍꯥꯏꯇꯥꯔꯦ ꯑꯗꯨ ꯊꯥꯎꯅꯝꯗ ꯍꯥꯞꯄꯤꯁꯤꯅ ꯀꯔꯝꯕꯅꯣ ꯍꯥꯞꯄꯤꯁꯤꯕꯣ
ꯊꯣꯡꯅꯝꯗ ꯍꯥꯞꯄꯤꯁꯦ ꯑꯩꯈꯣꯏ ꯃꯅꯥ ꯑꯔꯤꯕꯁꯨ ꯀꯩꯅꯣ ꯇꯧꯗꯦꯕꯀꯣ ꯍꯥꯏꯕꯗꯤ ꯑꯗꯨꯝ ꯃꯅꯥꯁꯦ ꯃꯥꯗꯤ ꯀꯥꯔꯛ ꯀꯥꯏꯕ ꯀꯩꯅꯣ ꯇꯧꯕꯁꯦ ꯇꯞꯀꯅꯤ ꯑꯗꯨꯗꯨꯅ ꯁꯪꯕꯩ ꯃꯍꯨꯠꯇ ꯀꯣ ꯍꯪꯀꯄꯥꯜ ꯃꯆꯨ ꯀꯥꯔ ꯑꯩꯈꯣꯏ ꯁꯧꯒꯔꯤꯒꯨꯝꯕ ꯊꯣꯡꯕ ꯀꯥꯟꯗ ꯒꯤ ꯊꯥꯗꯔꯛꯄ ꯀꯥꯟꯗ ꯃꯆꯨ ꯑꯃ ꯑꯁꯪꯕ ꯅꯠꯇꯕ ꯑꯩꯈꯣꯏꯒꯤ ꯀꯩ ꯍꯥꯏꯅꯤ ꯍꯪꯒꯄꯥꯟꯁꯨ ꯅꯠꯇꯕ ꯎ ꯃꯆꯨꯗꯧꯅ ꯇꯧꯕ ꯑꯃ ꯊꯣꯛꯂꯛꯏꯅ ꯑꯗꯨꯃꯥꯏꯅ ꯇꯧꯗꯣꯏꯅꯦꯕ ꯑꯗꯨꯅ ꯃꯅꯥꯁꯦ ꯁꯪꯉꯤꯉꯩ ꯐꯩꯌꯦꯕ ꯃꯥꯗꯤ ꯃꯅꯥ ꯑꯇꯣꯟ ꯃꯇꯣꯟ ꯑꯅꯧꯕꯁꯦ ꯁꯤꯁꯦ ꯍꯥꯞꯇꯣꯏꯅꯦꯕꯀꯣ ꯑꯗꯨꯗꯨꯒ ꯑꯗꯨ ꯇꯥꯔ ꯑꯗꯧꯗꯤ ꯁꯪꯕꯩ ꯆꯥꯡꯁꯦ ꯑꯗꯨꯝ ꯍꯦꯟꯒꯠꯄꯗꯣ ꯑꯗꯨꯏ ꯄꯥꯡ ꯈꯣꯛꯂꯥꯗꯤ ꯑꯩ ꯑꯍꯥꯟꯕꯗ ꯄꯟꯈꯤꯕꯅꯤ ꯅꯪꯅ ꯕꯥꯞ ꯑꯣꯏꯗꯕꯩ ꯇꯥꯁꯤꯟꯗꯕ ꯑꯣꯏꯔꯝꯃꯅꯤ ꯑꯩꯅ ꯍꯥꯏꯕꯗꯨꯀꯣ ꯑꯁꯪꯕ ꯍꯥꯏꯕꯁꯤꯗꯤ ꯑꯗꯨꯝ ꯄꯥꯡꯈꯣꯛꯂꯥꯁꯤꯗꯤ ꯃꯦꯟꯅꯤꯗꯅ ꯃꯥꯅꯅꯦꯕ ꯑꯌꯥꯝꯕ ꯁꯪꯍꯟꯗꯣꯏꯁꯦ ꯑꯗꯣ ꯃꯥ ꯉꯥꯛꯇꯪꯅ ꯑꯗꯨꯝ ꯁꯪꯍꯟꯕꯁꯨ ꯅꯠꯇꯦ ꯑꯇꯣꯞ ꯑꯇꯣꯞꯄ ꯃꯌꯥꯝꯁꯨ ꯑꯗꯣ ꯑꯩ ꯉꯁꯤꯗꯤ ꯈꯨꯊꯣꯡ ꯑꯃ ꯊꯣꯡꯒꯦ ꯇꯧꯕꯅꯦꯕꯀꯣ ꯅꯍꯥꯟꯀꯩ ꯁꯨꯝ ꯀꯨꯀꯔꯗ ꯀꯩꯗ ꯀꯥꯝꯕꯗꯣ ꯑꯗꯨꯝ ꯀꯩꯅꯣ ꯇꯧꯕ ꯑꯗꯣ ꯉꯁꯤꯗꯤ ꯀꯨꯀꯔꯗ ꯆꯥꯛꯀ ꯀꯩꯅꯣ ꯆꯦ ꯆꯦꯡꯒ ꯍꯋꯥꯏꯒꯗꯤ ꯀꯥꯝꯊꯣꯛꯈ꯭ꯔꯦꯕꯀꯣ ꯑꯗꯨꯗꯨꯒ ꯑꯗꯨꯝ ꯀꯨꯀꯔꯗꯕꯨꯗꯤ ꯊꯣꯡꯗꯦꯕ ꯑꯗꯨ ꯇꯥꯔꯒꯁꯨ ꯑꯣꯠꯂ ꯑꯣꯠꯂꯒ ꯑꯣꯏꯅ ꯁꯪꯍꯟꯕꯗꯣ ꯑꯗꯨꯃꯥꯏꯅ ꯁꯥꯡꯍꯟꯒꯦꯅꯦ ꯇꯧꯕꯅꯦ ꯍꯣꯏ ꯅꯪꯁꯨ ꯑꯗꯨꯝ ꯆꯥꯅꯤꯡꯉꯗꯤ ꯑꯗꯨꯝ ꯂꯧꯕ ꯂꯥꯛꯄ ꯌꯥꯒꯅꯤꯀꯣ ꯑꯩ ꯉꯥꯛꯇꯪ ꯂꯩꯔꯗꯤ ꯑꯗꯨꯝ ꯊꯣꯡꯉꯅꯤ ꯅꯪ ꯆꯠꯄ ꯅꯪ ꯅꯪꯅꯕꯀꯣ ꯑꯗꯨꯝ ꯍꯥꯏꯗꯤ ꯀꯩꯁꯨ ꯀꯨꯏꯗꯦꯕ ꯃꯤꯅꯗꯤ ꯎꯇꯤ ꯊꯣꯡꯕ ꯀꯨꯏ ꯀꯨꯏꯒ ꯍꯥꯏꯗꯣ ꯑꯩꯉꯣꯟꯗꯗꯤ ꯑꯗꯨꯝ ꯀꯩꯁꯨ ꯀꯨꯏꯗꯦꯕꯀꯣ ꯄꯨꯡꯈꯥꯏ ꯑꯃ ꯀꯩ ꯑꯃ ꯍꯥꯏꯗꯤ ꯍꯧꯖꯤꯛ ꯄꯨꯡ ꯅꯤꯄꯥꯟꯗ ꯊꯣꯡꯉꯦ ꯍꯥꯏꯔꯣ ꯅꯤꯄꯥꯜ ꯃꯈꯥꯏꯗ ꯑꯗꯨꯝ ꯆꯞ ꯆꯥꯅ ꯑꯗꯨꯝ ꯂꯣꯏꯔꯅꯦꯕꯀꯣ ꯑꯗꯨꯒꯤ ꯅꯪ ꯑꯗꯨꯝ ꯆꯥꯅꯤꯡꯉꯗꯤ ꯃꯍꯥꯎ ꯇꯣꯡꯅꯤꯡꯉꯗꯤ ꯂꯧꯕ ꯂꯥꯛꯄ ꯌꯥꯒꯅꯤ
ꯍꯣꯏ ꯑꯗꯨꯕꯨꯗꯤ ꯌꯥꯕꯖꯥꯠꯅꯤ ꯑꯗꯨꯒꯁꯨ ꯈꯪꯗꯦ ꯍꯣꯏ ꯌꯦꯡꯉꯁꯦ ꯇꯥꯏꯃꯤꯡꯁꯦ ꯍꯥꯏꯕꯗꯤ ꯑꯩꯁꯨ ꯁꯤꯗꯒꯤ ꯑꯌꯨꯛ ꯆꯠꯈꯤꯕꯁꯤꯗꯤꯀꯣ ꯀꯩꯁꯨ ꯌꯥꯝ ꯆꯥꯁꯤꯟꯗꯦꯕ ꯍꯥꯏꯕꯗꯤ ꯑꯗꯨꯝ ꯑꯃꯨꯛ ꯕ꯭ꯔꯦꯛ ꯕ꯭ꯔꯦꯛꯐꯥꯁ ꯀꯨꯝꯕ ꯆꯥꯕ ꯇꯧꯕꯒꯤ ꯁꯨꯝ ꯈꯪꯗꯦ ꯑꯌꯨꯛꯇꯗꯤ ꯑꯗꯒꯤ ꯌꯥꯝ ꯂꯨꯝꯃꯒ ꯆꯠꯄꯗꯨ ꯁꯨ ꯅꯨꯡꯉꯥꯏꯇꯕ ꯍꯥꯏꯇꯥꯔꯦ ꯑꯗꯨꯅ ꯑꯩ ꯑꯗꯨꯝ ꯍꯥꯏꯗꯤ ꯌꯦꯟꯁꯥꯡ ꯀꯩꯀꯥ ꯑꯗꯨꯝ ꯀꯩꯁꯨ ꯌꯥꯝ ꯀꯟꯅ ꯆꯥꯁꯤꯟꯕ ꯑꯣꯏꯗꯦꯕꯀꯣ ꯑꯌꯨꯛ ꯑꯌꯨꯛ ꯆꯥꯈꯤꯕꯁꯤꯗꯤ ꯍꯥꯏꯕꯗꯤ ꯍꯣꯔꯦꯟ ꯑꯥꯗ ꯑꯗꯨꯝ ꯄꯨꯡ ꯑꯃ ꯑꯅꯤꯐꯧ ꯂꯩꯔꯨꯕ ꯌꯥꯅꯕꯒꯤ ꯃꯑꯣꯡꯗ ꯈꯤꯇꯪ ꯈꯇꯪ ꯆꯥꯕꯤꯗꯨ ꯇꯧꯋꯦꯕ ꯍꯥꯏꯕꯗꯤ ꯑꯩ ꯁꯤꯗꯩ ꯄꯨꯁꯨ ꯄꯨꯌꯦꯕꯀꯣ ꯑꯥꯗꯁꯨ ꯑꯃꯨꯛ ꯆꯥꯗꯣꯏꯅꯦꯕꯀꯣ ꯑꯗꯨꯅ ꯁꯤꯗ ꯌꯥꯝ ꯀꯟꯅ ꯆꯥꯁꯤꯟꯗ꯭ꯔꯁꯨ ꯑꯗꯨꯝ ꯌꯥꯏ ꯌꯥꯌꯦꯅ ꯑꯗꯨꯃꯥꯏꯅ ꯆꯥꯗꯤ ꯆꯥꯁꯤꯟꯗꯦꯕꯀꯣ ꯑꯗꯨ ꯍꯥꯏꯔꯒ ꯍꯣꯏ ꯑꯗꯨꯝ ꯌꯦꯡꯉꯁꯦ ꯑꯗꯨꯕꯨꯗꯤ ꯑꯗꯨ ꯎꯝ ꯃꯍꯥꯎꯗꯨꯗꯤ ꯇꯪꯕꯨꯗꯤ ꯇꯪꯅꯤꯡꯉꯤ ꯇꯪꯅꯤꯡꯉꯦ ꯍꯥꯏꯕꯗꯤ ꯑꯗꯨꯝ ꯍꯩꯌꯦꯕꯨꯗꯤ ꯈꯪꯉꯤꯀꯣ ꯑꯇꯣꯞꯄ ꯌꯦꯟꯖꯥꯡ ꯀꯩꯀꯥꯕꯨꯗꯤ ꯁꯨꯝ ꯆꯥꯕ ꯌꯥꯎꯔꯦ ꯑꯗꯨꯒꯁꯨ ꯎꯇꯤꯗꯨꯗꯤ ꯑꯃꯨꯛ ꯇꯪꯗ꯭ꯔꯤꯗꯅꯀꯣ ꯅꯪ ꯅ ꯊꯣꯡꯈꯤꯕꯗꯣ ꯑꯗꯒꯤ ꯊꯣꯡ ꯊꯥꯛꯄꯗꯤ ꯑꯗꯨꯝ ꯍꯩꯕꯗꯤ ꯃꯥꯜꯂꯦ ꯍꯥꯏꯕꯗꯤ ꯌꯦꯟꯃꯛꯇꯕꯨ ꯐꯨꯠꯂ ꯁꯨ ꯌꯦꯟꯃꯛꯇꯕꯨ ꯊꯣꯡꯉꯁꯨ ꯑꯗꯨꯝ ꯃꯍꯥꯎꯁꯦ ꯈꯪꯗꯦ ꯑꯗꯨꯝ ꯀꯨꯏꯅꯁꯨ ꯆꯪꯗꯦ ꯑꯗꯨꯝ ꯍꯥꯏꯌꯦ ꯅꯪꯅ ꯇꯧꯕ ꯊꯕꯛꯁꯦ ꯑꯗꯒꯤ ꯆꯪꯁꯨ ꯆꯪꯗꯦ ꯑꯩꯈꯣꯏ ꯑꯗꯨꯝ ꯉꯥꯏꯅꯔꯒ ꯊꯣꯡꯕꯗꯨꯁꯨ ꯑꯗꯨꯝ ꯆꯪꯗꯦ ꯃꯤꯅꯗꯤ ꯍꯥꯏꯅꯕ ꯂꯩꯗꯅ ꯑꯁ ꯌꯦꯟꯗꯣ ꯌꯦꯟꯗꯕꯨ ꯊꯣꯡꯉꯦ ꯍꯥꯏꯔꯖꯨ ꯑꯁ ꯄꯨꯡ ꯑꯃꯃꯨꯛ ꯁꯧꯍꯜꯂꯣ ꯐꯖꯅ ꯃꯍꯤ ꯕꯤꯛ ꯕꯤꯛ ꯇꯧꯔꯒ ꯈꯣꯠꯂꯒ ꯑꯗꯨꯅ ꯍꯥꯎꯕꯅꯤ ꯈꯣꯠꯄꯅꯤ ꯑꯗꯨꯝ ꯍꯥꯏꯗꯅꯀꯣ ꯑꯗꯨ ꯅꯪꯗꯤ ꯄꯨꯂꯞ ꯊꯣꯡꯕ ꯂꯣꯏꯕꯗ ꯑꯗꯨꯝ ꯄꯨꯡꯕꯨ ꯐꯥꯗꯦ ꯍꯥꯏꯕ ꯄꯨꯡꯈꯥꯏ ꯑꯃ ꯈꯤꯇꯪ ꯍꯦꯟꯕ ꯃꯤꯅꯤꯠ ꯅꯤꯐꯨ ꯄꯨꯡ ꯅꯤꯐꯨ ꯃꯉꯥ ꯆꯥꯡꯗ ꯑꯗꯨꯝ ꯂꯣꯏꯁꯤꯜꯂꯦ ꯑꯗꯨ ꯑꯣꯏꯔꯒꯖꯨ ꯑꯗꯨꯒꯤ ꯃꯍꯥꯎꯗꯨꯅ ꯉꯁꯥꯏꯒꯤ ꯄꯨꯡ ꯑꯃ ꯑꯅꯤ ꯊꯣꯡꯉꯛꯄꯒꯤ ꯃꯍꯥꯎꯗꯨꯒ ꯀꯩꯁꯨ ꯇꯥꯗꯦ ꯍꯥꯏꯕ ꯑꯗꯨꯅ ꯊꯣꯡꯕ ꯊꯥꯛꯄꯁꯦ ꯌꯥꯝ ꯍꯩꯕꯁꯨ ꯃꯥꯜꯂꯦ ꯑꯗꯨꯒ ꯏꯁꯥꯅꯁꯨ ꯄꯥꯝꯖꯕꯒꯤꯁꯨ ꯑꯣꯏ ꯎꯝ ꯑꯗꯣ ꯌꯥꯝ ꯍꯥꯏꯕꯗꯤ ꯃꯤꯅ ꯍꯥꯏꯕꯗꯤ ꯃꯤ ꯑꯃꯗ ꯆꯦꯟꯕ ꯒꯨꯟ ꯑꯃ ꯍꯥꯏꯗꯣ ꯁꯤꯗꯁꯨ ꯑꯣꯏꯗꯣꯏꯅꯦ ꯍꯥꯏꯕꯗꯤ ꯊꯣꯡꯕ ꯊꯥꯛꯄ ꯍꯩꯔꯒ ꯐꯖꯅ ꯄꯤꯖ ꯃꯤꯅ ꯑꯃꯕꯨꯛ ꯄꯦꯟꯕꯁꯤꯅꯁꯨ ꯅꯪꯒꯤ ꯀꯩ ꯍꯥꯏꯅꯤ ꯅꯪꯉꯣꯟꯗ ꯃꯤꯅ ꯅꯨꯡꯁꯤꯕꯤꯕ ꯂꯩꯗꯅꯀꯣ ꯑꯗꯨꯒꯨꯝꯕ ꯑꯃꯁꯨ ꯍꯦꯟꯒꯠꯀꯗꯧꯔꯤꯅꯦꯕ ꯁꯤꯒꯨꯝꯕꯁꯦ ꯁꯝꯅ ꯍꯥꯏꯔꯕꯗ ꯑꯩ ꯏꯁꯥꯒꯤ ꯂꯥꯏꯔꯤꯛ ꯇꯝꯖꯔꯒ ꯏꯁꯥꯅ ꯇꯥꯟꯖꯕ ꯅꯣꯂꯦꯖꯀꯨꯝꯕꯅꯦ ꯍꯥꯏ ꯇꯥꯔꯦ ꯑꯩꯅ ꯍꯩꯔꯦꯅ ꯑꯩꯅ ꯍꯦꯛꯇ ꯃꯨꯟꯕ ꯌꯥꯒꯗꯕ ꯀꯩꯅꯣ ꯅꯠꯇꯦ ꯍꯥꯏ ꯇꯥꯔꯦꯀꯣ ꯑꯗꯨꯅ ꯌꯥꯝ ꯐꯩꯌꯦ ꯑꯗꯨ ꯒꯨꯝꯕꯃ ꯇꯟꯍꯧꯗꯣ ꯑꯩꯖꯦ ꯍꯧꯖꯤꯛꯇꯗ ꯁꯨꯝ ꯍꯥꯏꯕꯗꯤ ꯈꯔ ꯈ ꯍꯥꯏ ꯍꯩꯔꯝꯗꯧꯕꯅꯦꯅ ꯈꯜꯂꯛꯄꯗꯣ ꯇꯧꯔꯛꯑꯦꯕꯀꯣ ꯑꯗꯨꯏꯖꯨ ꯇꯟꯗꯤ ꯌꯥꯝ ꯇꯟꯕ ꯑꯗꯨꯅꯁꯨꯅꯦꯕꯀꯣ ꯑꯗꯨꯃꯥꯢ ꯑꯗꯨꯃꯥꯏꯅ ꯇꯧꯋꯦ ꯑꯗꯨꯅ ꯈꯪꯗꯦ ꯌꯥꯝ ꯀꯜꯂꯛꯆꯩꯌꯦ ꯌꯥꯝ ꯐꯩꯌꯦ ꯅꯪꯒꯤ ꯍꯧꯖꯤꯛꯀꯤ ꯒꯨꯟꯗꯣꯀꯣ
ꯌꯥꯝ ꯊꯥꯒꯠꯄꯤꯔꯦ ꯑꯩꯕꯨ ꯌꯥꯝ ꯑꯩ ꯑꯗꯨꯃꯥꯏꯅ ꯊꯥꯒꯠ ꯍꯦꯟꯅ ꯊꯥꯒꯠꯄ ꯈꯣꯠꯄ ꯇꯧꯔꯛꯄꯗꯣ ꯑꯩꯗꯤ ꯈꯪꯗꯦ ꯗꯨꯝ ꯏꯁꯥꯗ ꯀꯩꯁꯨ ꯌꯥꯝꯅ ꯑꯗꯨ ꯃꯥꯅ ꯑꯗꯨ ꯍꯥꯏꯔꯛꯑꯦ ꯑꯗꯨ ꯇꯧꯔꯛꯑꯦꯅ ꯑꯩꯉꯣꯟꯗ ꯅꯨꯡꯉꯥꯏꯕꯁꯨ ꯐꯥꯎꯗꯦ ꯅꯨꯡꯉꯥꯏꯇꯕꯁꯨ ꯐꯥꯎꯗꯦ ꯑꯗꯨꯝ ꯑꯗꯨꯝ ꯇꯥꯔꯤꯕ ꯍꯥꯏꯗꯤ ꯑꯗꯨꯝ ꯇꯥꯔꯤ ꯇꯥꯕꯗꯣ ꯑꯗꯨꯃꯥꯏꯅ ꯇꯧꯋꯦ ꯍꯣꯏ ꯑꯗꯨꯝ ꯑꯩꯅ ꯍꯦꯛꯇ ꯃꯤꯉꯣꯟꯗ ꯊꯣꯡꯉꯒ ꯄꯤꯖꯔꯒ ꯃꯤꯕꯨ ꯑꯗꯨ ꯀꯩꯅꯣ ꯇꯧꯍꯟꯕ ꯍꯥꯏ ꯅꯨꯡꯁꯤꯅꯕ ꯇꯧꯕꯒꯤ ꯋꯥ ꯅꯠꯇꯦ ꯁꯨꯝ ꯍꯥꯏꯕꯗꯤ ꯊꯣꯡꯕꯗꯣ ꯑꯗꯨꯝ ꯈꯪꯉꯕꯅꯤꯅ ꯅꯪꯁꯨ ꯑꯗꯨꯝ ꯃꯍꯥꯎ ꯇꯪꯍꯟꯅꯤꯡꯕ ꯈꯣꯠꯄ ꯇꯧꯕꯒꯤ ꯍꯥꯏꯕ ꯋꯥꯅꯦꯕꯀꯣ ꯍꯣꯏ ꯑꯗꯨꯝ ꯑꯩꯗꯤ ꯃꯤꯅ ꯑꯗꯨꯝ ꯍꯥꯏꯗꯅꯀꯣ ꯎꯇꯤ ꯊꯣꯡꯕ ꯆꯒꯦꯝ ꯊꯣꯡꯕ ꯀꯩꯀꯩꯁꯤ ꯌꯥꯝꯅ ꯂꯨꯏꯌꯦ ꯈꯣꯠꯂꯦꯒ ꯍꯥꯏꯕꯗꯣ ꯑꯩꯗꯤ ꯑꯩꯉꯣꯟꯗꯗꯤ ꯀꯩꯁꯨ ꯂꯩꯇꯦꯕ ꯑꯗꯨꯝ ꯏꯁꯥꯒꯤꯁꯨ ꯑꯗꯨꯝ ꯄꯥꯝꯖꯕꯅꯤꯅ ꯊꯣꯡꯕ ꯊꯥꯛꯄꯁꯨꯨꯝ ꯄꯥꯝꯖꯕꯅꯤꯅ ꯑꯗꯨꯝ ꯌꯥꯝ ꯇꯝꯅꯔꯨꯕ ꯈꯣꯠꯂꯨꯕ ꯀꯩꯝ ꯆꯪ ꯈꯪꯗꯦꯕꯀꯣ ꯑꯗꯨꯝ ꯃꯅꯕꯅꯁꯨ ꯍꯥꯏꯔꯤꯅꯦ ꯑꯩꯅ ꯅꯣꯗꯤꯅꯕꯨ ꯑꯗꯨꯝ ꯄꯥꯏꯒ꯭ꯔꯗꯤ ꯍꯥꯏ ꯏꯔꯣꯟꯕꯒ ꯃꯥ ꯂꯣꯟꯕꯁꯨ ꯆꯞ ꯃꯥꯟꯅꯩ ꯑꯩ ꯂꯣꯟꯕꯁꯨ ꯆꯞ ꯃꯥꯟꯅꯩ ꯍꯥꯏꯗꯤ ꯑꯗꯨꯝ ꯑꯩ ꯑꯗꯨꯃꯥꯏ ꯇꯧꯔꯒ ꯂꯣꯜꯂꯣ ꯑꯗꯨꯃꯥꯏꯅ ꯇꯧꯔꯒ ꯂꯣꯜꯂꯣ ꯍꯥꯏꯇꯥꯔꯒꯁꯨ ꯑꯗꯨꯝ ꯆꯞꯃꯥꯟꯅ ꯇꯥꯔꯁꯨ ꯑꯗꯨꯝ ꯁꯨꯃꯥꯏꯅ ꯐꯨꯠꯂꯣ ꯌꯥꯝ ꯀꯥꯃꯜꯂꯨꯅꯣ ꯑꯃꯨꯔꯛꯀꯨꯝꯕ ꯀꯥꯃꯨ ꯈꯣꯠꯂꯣ ꯑꯗꯨꯃꯥꯏꯅ ꯍꯥꯏꯔ ꯆꯞꯃꯥꯟꯅꯅ ꯇꯧꯔꯤꯅꯦꯕꯀꯣ ꯑꯗꯨ ꯑꯣꯏꯇꯥꯥꯔꯁꯨ ꯃꯤ ꯃꯤꯒꯤ ꯃꯈꯨ ꯁꯨ ꯑꯗꯨꯝ ꯇꯣꯉꯥꯟꯕ ꯖꯥꯠꯅꯤꯅ ꯑꯩꯝ ꯈꯜꯂꯦꯕ ꯍꯥꯏꯕꯗꯤ ꯃꯥꯢ ꯑꯇꯣꯟꯕꯗꯨꯒ ꯑꯩꯒꯤ ꯂꯣꯟꯅꯕꯗꯨꯒ ꯍꯥꯢꯗꯤ ꯃꯄꯣꯠ ꯃꯆꯩꯁꯨ ꯆꯞ ꯃꯥꯟꯅ ꯑꯗꯨꯝ ꯍꯥꯞꯄꯤꯅꯦꯕ ꯑꯗꯨꯝ ꯃꯍꯥꯎꯁꯦ ꯍꯥꯏꯐꯦꯠꯇꯤ ꯑꯗꯨꯝ ꯈꯦꯠꯅꯩꯌꯦꯕꯀꯣ ꯈꯪꯗꯦ ꯀꯃꯥꯏꯅ ꯍꯥꯏꯗꯣꯏꯅꯣ ꯑꯗꯨꯝ ꯃꯤ ꯑꯗꯨꯝ ꯄꯥꯝꯖꯔꯨꯕꯅꯤꯅ ꯑꯗꯨꯝ ꯍꯩꯕꯗꯨ ꯍꯣꯏ ꯊꯣꯡꯕ ꯊꯥꯛꯄꯒꯤꯗꯤ ꯑꯗꯨꯝ ꯑꯩ ꯀꯩꯁꯨ ꯌꯥꯝꯅ ꯇꯟꯕ ꯈꯣꯠꯄ ꯑꯣꯏꯗꯦꯕꯣ ꯑꯗꯨꯗꯨꯅ ꯑꯩꯅ ꯆꯥꯅꯤꯡ ꯆꯥꯅꯤꯡꯕ ꯊꯣꯡꯅꯤꯡ ꯊꯣꯡꯅꯤꯡꯕ ꯑꯗꯨꯝ ꯊꯣꯡꯉꯒ ꯑꯗꯨꯝ ꯆꯥꯕ ꯉꯝꯃꯦꯕ ꯍꯥꯏꯗꯤ ꯑꯗꯨꯝ ꯄꯥꯝꯖꯔꯨꯕꯒꯤꯅꯤ ꯍꯥꯏꯇꯥꯔꯦ
ꯍꯣ ꯑꯗꯨꯗꯣ ꯑꯝ ꯍꯥꯏꯗꯤ ꯅꯪꯅ ꯁꯦꯔꯥꯟꯅꯅ ꯈꯟꯕ ꯃꯥꯟꯕ ꯑꯃ ꯌꯥꯎꯒ꯭ꯔꯦ ꯑꯩꯅ ꯍꯥꯏꯔꯤꯁꯤꯅ ꯅꯪꯅ ꯊꯣꯡꯕ ꯊꯥꯛꯄ ꯇꯧꯔꯒ ꯃꯤꯉꯣꯟꯗ ꯄꯤꯖ ꯄꯤꯊꯛ ꯇꯧꯔꯒ ꯃꯤ ꯊꯦꯝꯃꯤ ꯁꯨꯝꯍꯠꯍꯜꯂꯤ ꯅꯨꯡꯁꯤꯍꯜꯂꯤ ꯍꯥꯏꯕ ꯅꯠꯇꯦꯕ ꯁꯤꯗꯤ ꯑꯩꯈꯣꯏꯅ ꯐꯥꯎꯖꯕꯗꯨꯅꯦꯕ ꯅꯪ ꯍꯣꯏ ꯅꯪꯅꯕꯨꯗꯤ ꯑꯗꯨꯝ ꯇꯥꯏꯕꯨꯗꯤ ꯍꯥꯏꯌꯦꯕꯀꯣ ꯍꯥꯏ ꯅꯪꯅ ꯑꯗꯨꯃꯥꯏꯅ ꯆꯥꯔ ꯂꯥꯛꯑꯣ ꯁꯤ ꯆꯥꯎ ꯑꯩꯅ ꯊꯣꯡꯕꯅꯤ ꯈꯣꯠꯄꯅꯤ ꯍꯥꯏꯔꯒ ꯑꯩꯈꯣꯏꯗ ꯁꯨꯝꯍꯜꯍꯜꯂꯤ ꯑꯗꯨ ꯇꯧꯋꯤ ꯑꯗꯥ ꯇꯧꯋꯤ ꯍꯥꯏꯕꯒꯤ ꯋꯥ ꯅꯠꯇꯕ ꯍꯥꯏꯕꯗꯤ ꯑꯗꯨꯝ ꯍꯥꯎꯅ ꯑꯗꯨꯃꯥꯏꯅ ꯄꯤꯖꯔꯛꯄꯁꯦ ꯑꯩꯈꯣꯏꯅ ꯀꯩ ꯍꯥꯏꯅꯤ ꯃꯤꯅ ꯄꯦꯟꯖꯕꯗꯣ ꯑꯩꯈꯣꯏꯅ ꯄꯦꯟꯖꯕꯗꯣ ꯍꯥꯏꯕꯗꯤ ꯑꯗꯨꯃꯥꯏꯅ ꯑꯃ ꯑꯣꯏ ꯍꯥꯏꯕꯅꯤꯗ ꯍꯥꯏꯕꯗꯤ ꯄꯦꯟꯖꯕ ꯍꯥꯏꯕꯁꯦ ꯅꯨꯡꯁꯤꯕ ꯑꯃ ꯐꯥꯎꯔꯤꯅꯦꯕ ꯑꯗꯨꯗ ꯅꯨꯡꯁꯤꯕ ꯍꯥꯏꯅ ꯑꯗꯨ ꯑꯗꯥꯒꯤ ꯑꯝꯇꯒꯤ ꯅꯠꯇꯕ ꯑꯩꯅ ꯍꯥꯏꯕꯗꯤ ꯖꯁ ꯑꯗꯨꯝ ꯆꯝ ꯅ ꯑꯗꯨꯃꯥꯏꯅ ꯑꯗꯨꯝ ꯇꯧꯕꯗꯨꯁꯨ ꯍꯥꯏꯕꯗꯤ ꯏꯁꯝ ꯁꯝꯅ ꯑꯃ ꯍꯥꯏꯒꯦꯕꯀꯣ ꯍꯧꯖꯤꯛ ꯍꯥꯏꯕꯗꯤ ꯍꯌꯦꯡ ꯑ ꯑꯗꯨꯝ ꯌꯦꯟꯖꯥꯡ ꯊꯣꯡꯕ ꯊꯥꯛꯄ ꯍꯩꯕ ꯑꯃꯒ ꯂꯩꯃꯤꯟꯅꯔꯦ ꯈꯜꯂꯁꯦꯕꯀꯣ ꯑꯗꯨ ꯍꯥꯏꯕꯗꯤ ꯅꯪꯅ ꯊꯣꯡꯕꯗꯨ ꯆꯥꯖꯔꯒ ꯃꯣꯏꯗ ꯅꯨꯡꯉꯥꯏꯖꯕ ꯍꯥꯏꯕ ꯑꯃ ꯑꯗꯒꯤ ꯈꯪꯗꯦ ꯑꯩꯅ ꯍꯥꯏꯅꯤꯡꯉꯤꯁꯦ ꯅꯪ ꯂꯧꯁꯤꯜꯂꯤꯔꯥ ꯂꯧꯁꯤꯟꯗ꯭ꯔꯤꯔꯗꯤ ꯈꯪꯗꯦ ꯑꯗꯨꯕꯨ ꯍꯥꯏꯕꯗꯤ ꯅꯪꯅ ꯑꯍꯥꯎꯕ ꯄꯤꯖꯔꯒ ꯄꯤꯊꯛꯑꯒ ꯃꯤ ꯊꯦꯝꯃꯤ ꯁꯨꯝꯃꯤ ꯍꯥꯏꯕꯒꯨꯝꯕꯗꯤ ꯅꯠꯇꯦꯕꯀꯣ ꯑꯩꯅ ꯍꯥꯏꯔꯤꯁꯤꯗꯤ ꯃꯣꯏꯅ ꯅꯪꯅ ꯊꯣꯡꯕꯗꯣ ꯆꯥꯔ ꯀꯥꯟꯗ ꯃꯣꯏꯗ ꯅꯨꯡꯉꯥꯏꯖꯕ ꯍꯔꯥꯎꯖꯕ ꯑꯦ ꯃꯥꯅ ꯊꯣꯡꯕꯗꯨ ꯆꯥꯅꯤꯡꯉꯤ ꯀꯥꯏꯅ ꯑꯗꯨꯃꯥꯏꯅ ꯍꯥꯏ ꯍꯥꯏꯕꯗꯣ ꯂꯩꯗꯅ ꯑꯗꯨꯃꯥꯏꯅ ꯑꯣꯏ ꯍꯥꯏꯕꯅꯤꯀꯣ ꯑꯩꯅ ꯍꯥꯏꯖꯕꯗꯣ ꯑꯗꯨ ꯐꯔꯦ ꯀꯩꯁꯨ ꯀꯥꯏꯗꯦꯁꯦ ꯑꯗꯣ ꯅꯪ ꯀꯩꯁꯨ ꯂꯥꯟꯅꯕꯨꯗꯤ ꯈꯜꯂꯝꯗꯧ ꯃꯥꯟꯗꯦ ꯑꯁꯨꯝ ꯋꯥꯍꯩ ꯋꯥꯇꯥꯗ ꯈꯤꯇꯪ ꯁꯦꯝꯗꯣꯛ ꯁꯦꯝꯖꯤꯟ ꯇꯧꯅ ꯑꯣꯏꯔꯝꯕꯁꯨ ꯌꯥꯏ ꯑꯗꯣ ꯑꯩ ꯀꯣꯟꯅ ꯑꯃꯨꯛ ꯇꯧꯔꯛꯑꯒꯦꯀꯣ
ꯑꯣ